ꯑꯣ
ꯑꯣ ꯇꯥꯕ꯭ꯔ
ꯍꯩꯒꯠꯂꯕꯣ
ꯍꯣꯢ ꯅꯪꯗꯤ
ꯑꯩꯁꯨ ꯍꯧꯒꯠꯂꯦ ꯀ꯭ꯌꯥꯝ ꯀꯨꯢꯔꯒꯦ ꯍꯧꯒꯠꯄ
ꯍꯧꯖꯤꯛ ꯈꯛꯇꯪ
ꯍꯧꯖꯤꯛ ꯈꯛꯇꯪ ꯅꯪ ꯅꯨꯡꯗꯥꯡ ꯇꯨꯝꯗ꯭ꯔꯦ
ꯀꯔꯤꯒꯤ
ꯃꯨꯒꯤ ꯌꯥꯝꯕꯤꯅꯤꯗꯌꯦ
ꯑꯩꯗꯤ ꯇꯨꯝꯈ꯭ꯔꯦ ꯋꯥꯢ ꯉꯔꯥꯡ
ꯍꯣꯢ
ꯅꯨꯡꯉꯥꯢꯔꯤꯕꯣ ꯅꯪꯕꯨ ꯍꯤ
ꯅꯨꯉꯥꯢꯌꯦ ꯅꯪ ꯅꯪ ꯅꯪꯗꯤ ꯊꯕꯛ ꯑꯃꯨꯛ ꯆꯠꯀꯦꯔꯥ
ꯆꯠꯇꯣꯢꯅꯦ ꯉꯍꯥꯛ ꯂꯩꯔ ꯄꯨꯡ ꯅꯤꯄꯥꯟ ꯑꯗꯨꯋꯥꯢꯗ
ꯑꯥ
ꯍꯧꯖꯤꯛ ꯉꯍꯥꯛ ꯂꯩꯔꯒ ꯏꯔꯨꯔꯅꯤ ꯏꯔꯨꯕ ꯂꯣꯢꯔꯒ ꯆꯥꯛ ꯆꯥꯔꯅꯤ ꯑꯩ ꯇꯤꯐꯤꯟ ꯄꯨꯕ ꯇꯜꯂꯦꯕ ꯑꯗꯨꯒꯤ ꯑꯁꯦꯡꯕꯩꯗꯤ ꯍꯣ ꯑꯥ ꯍꯣꯁꯄꯤꯇꯥꯜꯗ ꯄꯨꯔ ꯆꯥꯕꯅꯦꯕꯀꯣ ꯑꯗꯣ ꯑꯩꯗꯣ ꯇꯟꯕ
ꯇꯥꯕ꯭ꯔ
ꯗꯨꯒꯤ ꯄꯨꯔꯔꯣꯢ ꯁꯤꯗ ꯆꯥꯊꯣꯛꯑꯒ ꯆꯠꯂꯅꯤ
ꯍꯥ ꯍꯥꯡ ꯀꯣ
ꯀꯔꯤ ꯇꯧꯕ꯭ꯔꯣ
ꯀꯩꯁꯨ ꯇꯧꯗꯦ ꯑꯗꯨꯝ ꯐꯝꯔ ꯂꯩ
ꯐꯝꯃꯒ ꯂꯩꯌꯦ
ꯐꯝꯗꯨꯅ ꯂꯩꯌꯦ ꯀꯩꯁꯨ ꯇꯧꯗꯦ ꯑꯗꯨꯝ ꯌꯨꯝꯗ
ꯅꯣꯢꯁꯨ ꯀ꯭ꯂꯥꯁ ꯍꯧꯔꯅꯤ ꯍꯥꯢꯀꯣ
ꯈꯪꯗꯦꯅꯦ ꯑꯩꯈꯣꯢꯗꯤ ꯈꯔ ꯁꯨꯇꯤ ꯂꯩꯅꯩ
ꯏꯅꯥꯎꯅꯨꯄꯤꯗꯤ ꯆꯠꯈ꯭ꯔꯦꯅ ꯉꯔꯥꯡ ꯍꯧꯔꯅꯤ ꯍꯥꯢꯌꯦꯅ ꯍꯥꯢ ꯅꯠꯇ꯭ꯔ ꯃꯆꯤꯟ ꯊꯕꯖꯥꯔ ꯉꯔꯥꯡ ꯏꯃꯥꯅ ꯊꯤꯟꯕ ꯆꯠꯂꯦꯕ ꯃꯣꯢꯒꯤ ꯍꯣꯁꯇꯦꯜꯗ ꯍꯣꯁꯇꯦꯜꯁꯨ ꯃꯨꯛ ꯑꯦꯗꯃꯤꯁꯟ ꯇꯧꯔꯦ
ꯌꯥꯢ ꯌꯥꯢ ꯌꯥꯢ ꯌꯥꯢ
ꯀꯔꯤ ꯌꯦꯟꯁꯥꯡ ꯆꯥꯒꯦ ꯉꯔꯥꯡꯗꯤ
ꯌꯦꯟꯁꯥꯡꯗꯤ ꯊꯣꯡꯗ꯭ꯔꯦ ꯌꯦꯟꯁꯥꯡ ꯎꯗ꯭ꯔꯤ
ꯑꯦꯟꯁꯥꯡ ꯊꯣꯡꯗ꯭ꯔꯦ ꯑꯗꯨꯗꯤ ꯀꯔꯤꯒ ꯆꯥꯒꯦ
ꯊꯣꯡꯒꯅꯤꯗ ꯊꯣꯡꯕ ꯊꯣꯡꯕꯕꯨꯗꯤ ꯊꯣꯡꯒꯅꯤꯗ ꯑꯗꯨ ꯑꯣꯏꯔꯁꯨ ꯃꯇꯝ ꯋꯥꯠꯂꯤ
ꯑꯗꯨꯑꯣꯢꯔꯁꯨ ꯉꯁꯤꯗꯤ ꯁꯤ ꯆꯥꯅꯤꯡꯉꯦꯒ ꯍꯥꯏꯕ ꯂꯩꯇ꯭ꯔꯣ
ꯑꯁꯤꯗꯤ ꯁꯥ ꯁꯥꯅꯤꯡꯉꯦ
ꯆꯥꯔꯨꯔꯣ ꯑꯗꯨꯗꯤ ꯂꯩꯔꯒ
ꯂꯩꯅꯤꯡ ꯂꯩꯕ ꯂꯩ ꯂꯩꯌꯦ ꯍꯥꯏꯔꯒ ꯁꯥꯗꯣ ꯑꯩ ꯆꯥꯅꯤꯡꯕ ꯁꯥꯗꯣ ꯑꯁꯤꯗꯗꯤ ꯌꯣꯟꯗꯕ
ꯀꯔꯤ ꯆꯥꯅꯤꯡꯕ
ꯑꯣꯛꯁꯥ
ꯎꯝ ꯑꯁꯦꯡꯕ ꯃꯣꯏ ꯑꯗꯨ ꯋꯥꯏꯗꯣ ꯁꯥꯒꯨꯝꯕꯗꯣ ꯃꯐꯝ ꯑꯃꯗ ꯈꯛ ꯍꯦꯛ ꯑꯩ ꯌꯣꯟꯕꯒꯤ ꯁꯤ ꯁꯤꯗꯗꯤ ꯄꯪꯌꯣꯟ ꯌꯣꯜꯂꯦꯗꯅ
ꯎꯝ ꯁꯤꯗꯗꯤ ꯑꯁꯤꯗꯤ ꯐꯪꯕꯁꯦ ꯐꯪꯕꯁꯦ ꯐꯪꯕ ꯎꯝ ꯅꯨꯃꯤꯠ ꯃꯤ ꯑꯃꯒꯨꯝꯕꯗ ꯌꯣꯟꯒꯅꯤ ꯑꯗꯨ ꯑꯃꯨꯛ ꯌꯣꯜꯂꯔꯣꯏ
ꯑꯗꯨꯅꯦ ꯕꯦꯔꯥ ꯑꯗꯨꯅꯦꯗ
ꯎꯝ
ꯍꯥ ꯄꯨꯟꯁꯤꯁꯦ ꯌꯥꯝ ꯋꯥꯏꯌꯦꯗ
ꯋꯥꯒꯅꯤ ꯑꯗꯨꯝ ꯊꯕꯛ ꯇꯧꯕꯒꯤ ꯅꯪꯁꯨ ꯀꯣꯏꯔꯛꯀꯦꯀꯣ ꯀꯣꯏꯔꯛꯀꯦꯀꯣ
ꯑꯣꯏꯔꯛꯀꯅꯨ ꯑꯩꯗꯤ ꯊꯣꯛꯔꯛꯄ ꯉꯝꯖꯔꯣꯏ
ꯍꯥ
ꯑꯩ ꯊꯣꯛꯄ ꯉꯝꯃꯣꯏ ꯍꯥꯏꯕ
ꯉꯝꯅꯕ ꯇꯧꯋꯣ ꯉꯝꯅꯕ ꯇꯧꯅꯤ
ꯉꯝꯗꯕ
ꯀꯣꯢꯔꯛꯀꯦ
ꯀꯣꯏꯔꯛꯀꯅꯣ
ꯀꯔꯤꯒꯤꯅꯣ
ꯑꯗꯨꯝ ꯍꯥꯥ
ꯏꯀꯥꯢꯕ꯭ꯔꯣ
ꯏꯀꯥꯏꯗꯦꯍꯦ ꯑꯩ ꯅꯨꯄꯥꯅ ꯈꯪꯉꯗꯤ ꯑꯩꯕꯨ ꯐꯖꯅ ꯉꯥꯥꯡꯕꯤꯔꯣꯢ ꯅꯨꯄꯥꯒ ꯎꯅꯔꯒ ꯂꯩꯌꯦ ꯍꯥꯏꯅꯤ
ꯑꯍꯣ ꯑꯗꯨ ꯑꯣꯏꯕꯒꯤꯔꯥ
ꯎꯝ
ꯑꯩꯗꯤ ꯑꯩꯗꯤ ꯗꯨꯝ ꯀꯣꯏꯔꯛꯀꯦ ꯍꯥꯏꯕꯅꯤꯗ ꯅꯣꯏꯒꯤ ꯅꯐꯝꯗ
ꯀꯣꯏꯕꯨꯗꯤ ꯀꯣꯏꯔꯛꯑꯣ ꯀꯥꯏꯗꯦꯗ ꯑꯗꯨ ꯑꯣꯏꯔꯁꯨ ꯀꯣꯏꯕ ꯈꯣꯠꯄ ꯆꯠꯄꯗꯣ ꯇꯜꯂꯦ ꯍꯥꯢꯕ ꯑꯗꯨꯝ ꯑꯁꯤꯗ ꯆꯥꯒꯨꯝꯕ ꯊꯛꯄꯗꯤ ꯌꯥꯏ ꯀꯣꯏꯔꯛꯑꯣ
ꯑꯩꯞ ꯄꯤꯖꯕꯤꯒꯦ ꯅꯪꯕꯨ ꯆꯥꯄꯣꯠ ꯄꯤꯖꯒꯦ
ꯅꯩꯍꯦ ꯃꯤꯗꯤ ꯌꯥꯝ ꯐꯥꯏꯍꯦ
ꯍꯥꯥ
ꯌꯥꯝ ꯐꯥꯌꯦꯕ
ꯀꯔꯤꯕꯨ
ꯆꯥ ꯄꯤꯒꯤꯅꯤ ꯍꯥꯏꯔꯒ ꯌꯥꯝ ꯐꯥꯌꯦ ꯍꯥꯏꯕꯅꯤꯗ
ꯏꯁ ꯆꯥ ꯊꯛꯄꯕꯨ ꯂꯨꯄꯥ ꯀꯨꯟ ꯀꯨꯟꯊ꯭ꯔꯥꯗꯣ ꯀꯔꯤ ꯁꯤ ꯑꯗꯨ ꯄꯩꯁꯥ ꯌꯥꯝ ꯄꯥꯏꯕ꯭ꯔꯣ
ꯀꯔꯤꯔꯥ
ꯍꯥꯥ
ꯍꯥꯏꯌꯣ ꯑꯃꯨꯛ ꯍꯥꯏꯌꯣ ꯅꯪ ꯍꯥꯏꯕꯗꯣ
ꯀꯩꯅꯣ ꯅꯪꯅ ꯄꯩꯁꯥ ꯌꯥꯝ ꯄꯥꯏ ꯍꯥꯏꯕ꯭ꯔꯥ ꯍꯧꯖꯤꯛꯒꯤꯗꯣ
ꯅꯠꯇꯦ ꯅꯪꯗꯤ ꯌꯥꯝ ꯐꯥꯏ ꯍꯥꯏꯕ
ꯌꯥꯝ ꯐꯩꯌꯦ ꯍꯥꯏꯕ꯭ꯔꯥ ꯑꯣ
ꯑꯩꯖꯤ ꯌꯥꯝ ꯐꯥ ꯅꯪꯅ ꯉꯥꯡꯕꯗ ꯐꯖꯅ ꯇꯥꯗ꯭ꯔꯦ ꯑꯗꯨꯏꯅꯦ
ꯌꯥꯝ ꯐꯥꯏꯌꯦ ꯍꯥꯢ ꯑ
ꯐꯖꯅ ꯇꯥꯍꯧꯗ꯭ꯔꯦ
ꯐꯃꯟꯕꯒꯤ ꯐꯥꯕꯗꯣ ꯌꯥꯝꯃꯨꯛ ꯐꯥꯈ꯭ꯔꯦꯕ
ꯑꯩ ꯌꯥꯝ ꯌꯥꯝ ꯐꯠꯇꯕꯅꯦ ꯑꯩꯅ ꯁꯥꯎꯔꯗꯤ ꯌꯥꯝ ꯐꯠꯇꯦ ꯁꯥꯎꯗꯕꯩꯅꯦ ꯏꯁ ꯑꯩ ꯁꯥꯎꯔꯗꯤ ꯌꯥꯝ ꯐꯠꯇꯕꯅꯦ
ꯅꯣꯏ ꯍꯣꯏ ꯆꯨꯝꯃꯦ ꯆꯨꯝꯃꯦ ꯁꯥꯎꯒꯅꯨ ꯁꯥꯎꯒꯅꯨ
ꯑꯩꯗꯤ ꯀꯤꯌꯦꯕ ꯁꯥꯎꯕꯗꯣ
ꯀꯤꯒꯅꯨ
ꯅꯝꯕꯨ ꯀꯤꯌꯦꯕ ꯁꯥꯎꯔꯗꯤ
ꯀꯤꯒꯅꯣ ꯑꯥꯗꯣ ꯀꯩꯗꯧꯔꯦ
ꯍꯥ
ꯀ꯭ꯔꯤ ꯍꯥꯏꯕ
ꯀꯔꯤ ꯍꯥꯏꯕ꯭ꯔꯣ ꯍꯧꯖꯤꯛꯀꯤꯗꯣ
ꯅꯪ ꯅꯪꯗꯤ ꯀꯩ ꯏꯟꯁꯥꯡ ꯆꯥꯒꯅꯤ ꯀꯔꯤ ꯃꯊꯦꯜ ꯆꯥꯒꯅꯤ
ꯈꯪꯗꯦꯗ ꯑꯈꯣꯏ ꯅꯦꯅꯦꯅ ꯊꯣꯡꯉꯦꯕꯀꯣ ꯑꯗꯣ ꯀꯔꯤ ꯌꯦꯟꯁꯥꯡꯗꯣ ꯀꯥꯉꯧꯗꯤ ꯁꯣꯏꯗ꯭ꯔꯦ ꯀꯥꯉꯧ ꯅꯠꯇꯔ ꯀꯥꯉꯧꯗꯤ ꯀꯝꯄꯜꯁꯔꯤ ꯀꯔꯝꯕ ꯀꯥꯉꯧꯔꯗꯤ ꯈꯪꯗ꯭ꯔꯦ ꯑꯗꯨꯒ ꯑ ꯌꯦꯟꯁꯥꯡꯅ ꯑꯗꯨꯝ ꯀꯔꯤꯅꯣ ꯑꯃ ꯎꯝ ꯉꯧꯔꯒ ꯊꯣꯡꯕꯗꯣ ꯗꯨꯃꯥꯏ ꯑꯣꯏꯔꯝꯃꯅꯤ ꯊꯥꯎ ꯉꯥꯛꯅꯦ ꯁꯤꯗ ꯆꯥꯔꯤꯁꯦ ꯀꯥꯡꯁꯣꯏꯒ ꯆꯥꯗꯕ ꯀꯨꯏꯔꯦ ꯏꯚꯤꯅꯤꯡꯗꯤ ꯀꯥꯡꯁꯣꯏ ꯑꯗꯨꯝ ꯆꯥꯏꯕ
ꯎꯝ
ꯅꯨꯡ ꯅꯨꯡꯗꯥꯡꯅ ꯀꯥꯡꯁꯣꯏ ꯑꯗꯨꯝ ꯃꯣꯔꯅꯤꯡꯗꯤ ꯀꯥꯡꯉꯧꯒꯨꯝꯕ ꯑꯗꯨꯝ ꯄꯤꯖꯕꯅꯦ ꯇꯣ ꯀꯔꯤ ꯏꯟꯁꯥꯥꯡꯔꯗꯤ ꯈꯪꯗꯦꯕ ꯑꯗꯣ ꯍꯣꯔꯦꯟ ꯀꯨꯝꯃ ꯀꯥꯟꯗ ꯈꯪꯉꯅꯤ ꯆꯥꯛ ꯆꯥꯕ
ꯎꯝ ꯎꯝ ꯎꯝ ꯈꯪꯅꯕ ꯇꯧ
ꯅꯪꯒꯤ ꯊꯕꯛꯅꯦꯕ ꯑ ꯉꯁꯤ ꯁꯤꯒꯤ ꯊꯕꯛꯀꯤ ꯑꯁꯤꯒꯤ ꯃꯣꯔꯅꯤꯡꯒꯤ ꯊꯕꯛꯀꯤ ꯏꯟꯁꯥꯡꯒꯤ ꯀꯔꯤ ꯀꯔꯤ ꯃꯊꯦꯜ ꯍꯥꯏꯕꯗꯣ ꯈꯪꯅꯕ ꯇꯧꯗꯕꯅꯤꯗ ꯈꯪꯅꯕ ꯇꯧ ꯑꯗꯨ ꯑꯣꯏꯔꯗꯤ
ꯀꯔꯤꯒꯤ ꯑꯗꯨꯝ ꯃꯣꯏ ꯄꯤꯔꯛꯄꯗꯣ ꯑꯗꯨꯝ ꯆꯥꯔꯅꯤꯅ
ꯆꯥꯏ ꯌꯥꯝ ꯆꯥꯎ ꯀꯣ
ꯃꯣꯏꯅ ꯄꯤꯔꯛꯄꯗ ꯆꯥꯔꯅꯤ
ꯌꯦꯟ ꯆꯥꯋꯣ ꯆꯥꯔꯒ ꯑꯣꯖꯥꯅ ꯅꯪꯒꯤ ꯍꯛꯆꯥꯡ ꯐꯥꯔꯒ ꯆꯥꯎꯊꯣꯛꯑꯣ
ꯍꯣ ꯍꯣꯏ
ꯆꯥꯎ ꯆꯥꯎꯔꯕꯅꯦ ꯑꯩ
ꯆꯥꯎꯗ꯭ꯔꯤ
ꯅꯪ ꯑꯩ ꯎꯔꯕꯣꯢꯔꯦ ꯑꯩ ꯍꯧꯖꯤꯛꯀꯥꯟ ꯍꯧꯖꯤꯛꯀꯥꯟ ꯌꯥꯝ ꯅꯣꯏꯔꯕꯅꯦ
ꯐꯩꯅꯦ ꯅꯣꯢꯕꯁꯦ
ꯊꯥꯏꯅꯗꯤ ꯈꯔ ꯀꯪꯔꯝꯃꯦꯕ
ꯎꯝ ꯆꯨꯝꯃꯦ ꯆꯨꯝꯃꯦ
ꯌꯥꯗ꯭ꯔꯦ ꯍꯅꯨꯔꯛꯈ꯭ꯔꯦꯕ ꯍꯅꯨꯔꯛꯑꯕꯅꯤꯅ ꯀꯣ
ꯎꯝ
ꯏꯁꯥꯖꯦ ꯈꯔ ꯌꯥꯔꯛꯇ꯭ꯔꯦ
ꯅꯪ ꯒꯦꯝꯗ ꯄ꯭ꯔꯣꯃꯣꯠ ꯇꯣ ꯀ꯭ꯂꯥꯝ ꯇꯧꯈ꯭ꯔꯕ꯭ꯔꯥ ꯀꯔꯝ ꯇꯧꯈ꯭ꯔꯕ꯭ꯔꯥ ꯃꯣꯕꯥꯢꯜ ꯂꯦꯖꯦꯟꯗꯣ
ꯎꯝ
ꯇꯧꯈ꯭ꯔꯕ꯭ꯔꯥ
ꯇꯧꯗꯦꯗ ꯁꯥꯟꯅꯕ ꯃꯇꯝꯁꯨ ꯐꯪꯗ꯭ꯔꯒ
ꯗꯨꯡ ꯇꯁ ꯔꯣꯃꯦꯟ ꯇꯧꯔ ꯑꯗꯨꯝ ꯅꯪ ꯇꯧꯔ ꯑꯃꯨꯛ ꯊꯣꯛꯈ꯭ꯔꯅꯦ ꯑꯗꯣ ꯅꯪ ꯀꯣ
ꯎꯝ
ꯑꯃꯨꯛ ꯂꯣꯛ ꯏꯟ ꯂꯣꯛ ꯢꯟ ꯇꯧꯔꯗꯤ ꯑꯗꯨ ꯅꯪ ꯑꯟꯐ꯭ꯔꯦꯟ ꯇꯧꯕ ꯌꯥꯒꯅꯤ ꯑꯗꯣ ꯑꯥ ꯑꯗꯨ ꯅꯪꯒꯤ ꯒꯦꯝꯗꯣ ꯑꯗꯨꯝ ꯑꯃꯨꯛ ꯇꯧꯕ ꯌꯥꯒꯅꯤ
ꯎꯝ ꯌꯦꯡꯒꯦ ꯍꯧꯔꯦꯟ
ꯇ꯭ꯔꯥꯏ ꯇꯧ ꯍꯧꯖꯤꯛꯁꯨ ꯇ꯭ꯔꯥꯏ ꯇꯧ ꯅꯪꯒꯤ ꯊꯕꯛ ꯄꯤꯕꯤꯒꯦ
ꯑꯩ ꯊꯕꯛ ꯌꯥꯝꯃꯦ ꯍꯧꯖꯤꯛꯁꯨ ꯑꯩꯅ ꯇꯟꯂꯒ ꯐꯝꯃꯒ ꯂꯩꯕꯩꯅꯦ
ꯊꯕꯛ ꯌꯥꯝꯃꯟꯕꯒꯤ ꯐꯝꯕꯔ ꯄꯣꯊꯥꯕ꯭ꯔꯥ
ꯍꯧꯖꯤꯛ ꯏ ꯂꯥꯏꯔꯤꯛ ꯏꯅꯤꯡꯉꯥꯏ ꯂꯩꯑꯦꯕ ꯇꯜꯂꯒ ꯑꯗꯨꯝ ꯂꯩꯕꯅꯤ ꯍꯣꯔꯦꯟ ꯊꯣꯛꯑꯒ ꯏꯔꯟ ꯇꯜꯂꯒ ꯀꯣ
ꯎꯝ
ꯍꯧꯒꯠꯄꯗ ꯉꯥꯢꯔꯤꯕꯩ
ꯇꯜꯂꯒ ꯂꯩꯔꯦ ꯏꯔꯨꯅꯨ ꯅꯤꯡꯉꯥꯢ ꯐꯠ ꯇꯧꯔ ꯂꯩꯔꯦ ꯍꯧꯖꯤꯛ ꯀꯟꯅ ꯍꯨꯝ
ꯎꯝ
ꯀꯔꯤ ꯇꯧꯕ꯭ꯔ ꯅꯪꯁꯦ ꯀꯩꯅꯣꯝꯃ ꯇꯧꯕ ꯃꯥꯂꯦ
ꯑꯩꯔꯣ
ꯎꯝ
ꯑꯥ ꯑꯗꯨꯝ ꯃꯄꯥꯟꯗ ꯑꯗꯨꯝ ꯆꯠꯂꯒ ꯑꯃꯨꯛ ꯂꯥꯛꯄ ꯑꯃꯨꯛ ꯆꯠꯂꯒ ꯂꯥꯛꯄ ꯚꯥꯞ ꯇꯥꯕ꯭ꯔꯥ ꯑꯩ ꯍꯥꯢꯗꯣ
ꯍꯣ ꯍꯣꯢ ꯅꯣꯢꯒꯤ ꯑꯁꯤ ꯕꯔꯥꯗꯤ ꯀꯅꯥ ꯀꯅꯥ ꯂꯩꯕ ꯃꯤꯁꯨ ꯌꯥꯝ ꯂꯩꯕ꯭ꯔꯥ
ꯃꯤ ꯌꯥꯝ ꯂꯩꯇꯦꯍꯦ ꯃꯤ ꯑꯩꯈꯛꯇꯌꯤ ꯂꯩꯕ ꯍ ꯍ
ꯎꯝ
ꯑꯗꯣ ꯑꯃꯨꯛ ꯂꯩꯒꯅꯤ ꯃꯤ ꯈꯔ ꯃꯤ ꯑꯃ ꯑꯅꯤꯒꯨꯝꯕꯀꯣ
ꯎꯝ
ꯃꯤ ꯌꯥꯝꯃꯖꯤ ꯃꯤ ꯌꯥꯝꯕ ꯍꯦꯟꯅꯗꯤ ꯑꯗꯨꯃꯥꯢꯅ ꯂꯩꯕꯅ ꯐꯩꯌꯦꯕ
ꯍꯣꯢ ꯍꯣꯢ ꯍꯣꯢ ꯑꯗꯨꯅ ꯐꯑꯦꯕ ꯑꯗꯨ ꯑꯣꯢꯔꯗꯤ ꯍꯩꯕꯗꯣ ꯌꯥꯝ ꯅꯨꯡꯉꯥꯢꯗꯣꯢꯕ ꯅꯪ ꯆꯥꯛ ꯆꯥꯕ ꯆꯥꯕꯗꯣ ꯀ ꯀꯔꯤꯌꯝ ꯊꯪ ꯆꯥꯒꯅꯤ
ꯍꯥ